ꯍꯜꯂꯣ ꯇꯥꯏꯌꯦ ꯇꯥꯏꯌꯦ
ꯅꫭꯡ ꯆꯨꯕ꯭ꯔ ꯅꯣꯏꯗ
ꯑ ꯈꯔ ꯆꯨꯋꯦ
ꯑꯩꯈꯣꯏꯗꯤ ꯌꯥꯝ ꯆꯨꯋꯦ ꯅꯣꯏ ꯌꯥꯝ ꯅꯨꯡꯉꯥꯏꯌꯦ
ꯑꯥ ꯑꯈꯣꯏꯁꯨ ꯅꯨꯡꯉꯥꯏꯗ ꯑꯗꯨꯝ ꯑꯥ ꯌꯥꯝ ꯆꯨꯗ꯭ꯔꯁꯨ ꯀꯣꯜ ꯇꯧꯋꯦ
ꯏꯪꯉꯦ ꯍꯥꯏꯌꯣ
ꯑꯥꯁ ꯌꯥꯔꯦ
ꯅꯠꯇꯦ ꯅꯪꯅ ꯑꯗꯣ ꯏꯪꯂꯤꯁ ꯌꯥꯝ ꯍꯥꯞꯅꯤꯡꯉꯤꯁꯤ ꯀꯔꯤꯅꯣꯕꯥ
ꯑꯅꯤ ꯈꯪꯅꯤꯡꯕꯒꯤꯅꯦ
ꯌꯥꯔꯦ ꯌꯥꯔꯦ ꯑꯃ
ꯍꯦꯍꯦ
ꯑꯦ ꯌꯥꯏ ꯑꯦ ꯌꯥꯏ ꯏꯪꯉꯦ ꯏꯪꯕꯗꯣ ꯏꯪꯕꯗꯣ
ꯅꯪꯒꯤ ꯕꯦꯛꯒ꯭ꯔꯥꯎꯟ ꯅꯣꯏꯁꯦ ꯌꯥꯝ
ꯑꯣ ꯑꯣ ꯍꯣꯏ ꯑꯩ ꯐꯦꯟꯁ ꯂꯩ ꯐꯦꯟ ꯐꯦꯟ ꯂꯩꯕꯒꯤꯅꯦ
ꯃꯈꯣꯟ ꯇꯥꯏ ꯍꯥꯏꯕꯅꯦ ꯅꯃꯥꯟꯅꯕꯤꯒꯤ ꯃꯈꯣꯟ
ꯑꯣ ꯃꯣꯏꯗꯣ ꯒꯦꯝ ꯒꯦꯝ ꯁꯥꯟꯅꯔꯒ ꯂꯩꯕꯒꯤꯅꯦ ꯑꯩ ꯆꯠꯂꯒꯦ ꯐꯠꯇꯕꯤꯁꯤꯡꯅꯤ ꯃꯣꯏꯗꯣ
ꯍꯣꯏ
ꯑꯩꯅꯀꯣ ꯑꯩ ꯅꯪꯕꯨ ꯅꯍꯥꯟꯅ ꯌꯥꯝ ꯋꯥꯔꯤ ꯁꯥꯅꯅꯤꯡꯔꯒ ꯂꯩꯕꯅꯦ ꯅꯪꯗꯤ ꯇꯧꯔꯛꯀꯦ ꯇꯧꯔꯑꯣꯁꯨ ꯍꯥꯏꯗꯦ ꯅꯪꯗꯤ ꯄꯨꯟꯅ ꯀꯅꯥ ꯀꯅꯥꯕꯨ ꯁꯥꯟꯅꯕꯅꯣ ꯈꯪꯗꯦ
ꯑꯩꯗꯤ ꯅꯨꯄꯥ ꯈꯇꯅꯦ
ꯑꫭꯏꯔꯝ
ꯎꯝ ꯑꯗꯨ ꯀꯌꯥꯝ ꯎꯝ ꯑꯩꯒꯤ ꯏꯃꯥꯟꯅꯕꯤꯅ ꯍꯥꯏꯕ ꯅꯪ ꯅꯪꯕꯨ ꯀꯣꯜ ꯇꯧꯕꯗꯤ ꯑꯗꯨꯝ ꯀꯂꯦꯛꯁꯟ ꯇꯧꯔꯒꯀꯣ ꯑꯈꯣꯏꯒꯤ ꯎꯝ ꯑꯈꯣꯏꯅ ꯍꯥꯏꯕ ꯂꯣꯟꯗꯣ
ꯍꯣꯏ
ꯀꯔꯦꯛꯁꯟ ꯇꯧꯔꯒ ꯑꯗꯨꯝ ꯂꯩꯌꯦ ꯍꯥꯏꯌꯦ
ꯑꯗꯨꯝ ꯑꯗꯨꯝ ꯍꯥꯏꯕ ꯀꯥꯟꯗ ꯑꯩꯗꯣ ꯅꯪ ꯅꯪꯒ ꯌꯥꯝ ꯃꯥꯟ ꯃꯥꯟꯕꯒꯤ ꯅꯣꯛꯅꯤꯡꯕ
ꯌꯥꯔꯦ ꯀꯔꯤ ꯅꫭꯛꯅꯤꯡꯕ ꯀꯔꯤꯒꯤ ꯆꯠꯇꯕꯅꯣꯕ
ꯉꯁꯤꯔꯣ ꯑꯩꯈꯣꯏ ꯊꯕꯛ ꯆꯠꯅꯤꯡꯉꯥꯏꯒꯤ ꯃꯇꯝꯗ ꯎꯝ ꯏꯁꯤꯡ ꯂꯥꯛꯇꯕ
ꯏꯁꯤꯡ ꯂꯥꯛꯇꯕ
ꯍꯣꯏ ꯑꯗꯨꯒ ꯈꯔ ꯊꯦꯡꯅ ꯂꯥꯛꯀꯦ ꯍꯥꯏꯅ ꯑꯈꯣꯏ ꯃꯦꯁꯦꯁ ꯊꯥꯔꯛꯈ꯭ꯔꯦꯕ ꯑꯣꯖꯥꯗ ꯍꯜꯂꯣ
ꯃꯥ ꯑꯩꯈꯣꯏꯒꯤ ꯑꯣꯖꯥꯅ ꯎꯝ ꯀꯦꯁ ꯂꯩꯌꯦ ꯍꯥꯏꯔꯗꯤ ꯑꯩꯅ ꯀꯧꯋꯦ ꯍꯥꯏꯕ
ꯑꯣ
ꯑꯗꯣ ꯑꯩꯈꯣꯏ ꯉꯥꯏꯗꯤ ꯉꯥꯏꯔꯒ ꯂꯩꯕꯅꯦꯕ ꯑꯗꯣ ꯏꯃꯥꯟꯅꯕꯤ ꯑꯃꯗꯣ ꯃꯥꯒꯤ ꯃꯁꯥꯗꯣ ꯈꯔ ꯍꯛꯆꯥꯡ ꯉꯝꯗꯕ
ꯎꯝ
ꯃꯥꯒꯤ ꯃꯥꯕꯨ ꯃꯥꯒꯤ ꯄꯣꯛꯁꯨ ꯅꯨꯡꯉꯥꯏꯗꯕ ꯑꯗꯣ
ꯑꯣ ꯑꯣ ꯑꯗꯣ ꯅꯣꯏꯗꯤ ꯅꯥꯕ ꯂꯣꯏ ꯐꯔꯕꯣ
ꯍꯣꯏ ꯑꯩꯗꯤ ꯑꯗꯨꯝ ꯐꯈ꯭ꯔꯦꯗ ꯑꯗꯣ ꯅꯨꯄꯤ ꯑꯅꯤꯗꯣ ꯈꯔ ꯈꯔ ꯑꯗꯨꯝ ꯍꯜꯂꯛꯔꯒ ꯂꯩꯌꯦꯕ ꯁꯤꯝꯇꯝꯁꯗꯣ ꯑꯣꯛꯅꯤꯡ ꯑꯣꯡ ꯈꯔ ꯑꯣꯛꯅꯤꯡꯕꯒꯨꯝꯕꯗꯣ ꯉꯁꯤ ꯍꯜꯂ ꯎꯝ ꯅꯨꯄꯤ ꯑꯃꯗ
ꯍꯣꯏ
ꯉꯁꯤ ꯎꯝ ꯍꯜꯂꯛꯔꯒ ꯂꯩꯌꯦꯕ
ꯑꯣ
ꯈꯪꯗꯦ ꯑꯩꯈꯣꯏꯒꯤ ꯑꯊꯝꯕꯁꯨ ꯈꯪꯗꯦ ꯍꯥꯏꯔꯔꯣꯢ
ꯍꯧꯔꯒ
ꯍꯥ ꯍꯥ ꯍꯥ ꯍꯥ ꯀꯩꯅꯣ ꯌꯨꯒꯤ ꯌꯨ ꯌꯨ‌ ꯌꯨ ꯃꯅꯝ ꯅꯝꯃꯦ
ꯌꯨ
ꯀꯔꯤ ꯏꯟꯁꯥꯡ ꯆꯥꯕ
ꯀꯣꯕꯤ ꯃꯅꯥꯗꯣ ꯀꯣꯕꯤ ꯃꯅꯥ ꯊꯣꯡꯉꯦ
ꯅꯣꯏꯒꯤ ꯅꯋꯥ ꯐꯠꯇꯕ ꯃꯥꯜꯂꯦ ꯃꯥꯜꯂꯦ
ꯇꯥꯗꯕ꯭ꯔ
ꯑꫭ ꯍꯧꯖꯤꯛꯇꯤ ꯇꯥꯔꯦ ꯑꯗꯣ ꯅꯦꯠꯋꯥꯛꯗꯣ ꯅꯪꯒꯤ ꯃꯈꫭꯟꯗꯣ ꯑꯗꯨꯝ ꯀ꯭ꯔꯦꯛ ꯀ꯭ꯔꯦꯛ ꯆꯠꯂꯦꯕ
ꯄꯥꯏꯔꯤꯅꯦ
ꯅꯣꯏꯒꯤ ꯋꯥꯏ ꯐꯥꯏ ꯐꯠꯇꯕ꯭ꯔꯥ
ꯐꯩꯌꯦ ꯋꯥꯏ ꯐꯥꯏꯗꯤ ꯑꯗꯨꯝ ꯄꯥꯏꯌꯦ
ꯎꯝ ꯅꯣꯏ ꯄꯨꯡ ꯀꯌꯥꯗ ꯑꯦꯄꯨꯡꯅꫭ ꯍꯧꯖꯤꯛ ꯅꯣꯏ ꯅꯣꯏꯗꯣ ꯐꯪꯈ꯭ꯔꯕ꯭ꯔ ꯃꯐꯝ
ꯍꯣꯏ ꯃꯐꯝꯗꯤ ꯂꯩꯔꯦ ꯑꯗꯨ ꯑ ꯃꯐꯝꯗꯤ ꯂꯩꯔꫭꯏ ꯍꯣꯏ
ꯑꯦꯝ ꯗꯔ
ꯍꯣꯏ
ꯗꯦꯠ ꯀꯌꯥꯗ ꯍꯧꯗꯣꯏꯅꯣ
ꯑꯈꯣꯏꯅ ꯗꯦꯠ ꯊꯥꯔ ꯇꯤꯟꯗꯗꯤ ꯍꯥꯏꯈꯤꯕꯅꯤ‌ ꯍꫭꯏ
ꯉꯁꯤ ꯁꯕꯦꯟꯇꯤꯟꯅꯤ ꯁꯕꯦꯟ ꯅꯤꯀꯣ
ꯈꯪꯗ꯭ꯔꯦ ꯗꯦꯠ ꯐꯥꯎ
ꯑꯥ
ꯅꯨꯡꯉꯥꯏꯕ꯭ꯔꯣ ꯄꯨ ꯀꯔꯤ
ꯎꯝ ꯅꯣꯏꯁꯨ ꯑꯗꯨꯝ ꯑ ꯊꯕꯛ ꯊꯕꯛ ꯆꯠꯄ ꯍꯧꯔꯗꯤ ꯅꯣꯏꯁꯨ ꯋꯥꯒ ꯋꯥꯕ ꯍꯧꯒꯅꯤ ꯍꯥꯏꯕꯅꯤ ꯍꯥꯏꯅꯤꯡꯕꯅꯤ
ꯔꯦꯟ
ꯑꯣ ꯅꯣꯏ ꯔꯦꯟ ꯊꯤꯈ꯭ꯔꯕ꯭ꯔꯥ
ꯌꯦ
ꯊꯤꯔꯤꯌꯦ
ꯀꯔꯤꯔꯥ
ꯑꫭ ꯔꯦꯟꯁ ꯔꯦꯟꯁꯖꯦ ꯀꯌꯥ ꯀꯌꯥꯗ ꯂꯩꯌꯦ
ꯑꯈꯣꯏꯒꯤ ꯁꯦ ꯑ ꯁꯤꯃꯤ ꯈꯔ ꯄꯣꯠꯆꯩ ꯈꯔ ꯌꯥꯎꯕꯗꯣ
ꯑꯥ ꯑꯥ
ꯑꯗꯨꯗ ꯏꯂꯚꯦꯟꯗꯒꯤ ꯍꯧꯋꯦ ꯍꯥꯏꯌꯦ ꯄꯣꯠꯆꯩ ꯈꯔ ꯌꯥꯎꯕ ꯖꯥꯠꯇꯣ
ꯑꯣ ꯑꯣ ꯑꯣ ꯑꯣ ꯐꯔꯦ ꯃꯣꯏꯒꯤ ꯅꯣꯏꯒꯤ ꯃꯐꯝꯗ ꯑꯗꯨꯝ ꯂꯕꯦꯟꯗ ꯂꯩꯔꯗꯤꯀꯣ
ꯎꯝ
ꯑꯗꯨꯝ ꯌꯥꯔꯦꯗ
ꯑꯗꯨꯗꯒꯤ ꯍꯧꯋꯦ ꯍꯥꯏꯕꯅꯦ ꯑꯦꯛꯖꯦꯛ ꯅꯠꯇꯦꯗ ꯑꯦꯂꯚꯦꯟ ꯇꯨꯋꯦꯜꯞ ꯊꯥꯔꯇꯤꯟ ꯁꯤ ꯃꯔꯛꯇ ꯀꯣ
ꯑꯣ ꯑꯣ ꯑꯣ ꯑꯗꯨꯗꯤ ꯅꯣꯏ ꯑꯅꯤ ꯈꯛꯇ ꯂꯩꯥꯔꯗꯤ ꯌꯥꯝꯗꯤ ꯌꯥꯝꯒꯅꯤꯀꯣ
ꯍꯣꯏ ꯀꯩꯅꯣ ꯏꯃꯥꯟꯅꯕꯤꯒꯤ ꯃꯌꯥꯝꯕꯖꯨ ꯂꯩꯗꫭꯏꯅꯦ ꯍꯥꯏꯌꯦ
ꯑꯣ ꯃꯣꯏꯁꯨ ꯑꯗꯨꯝ ꯊꯕꯛ ꯑ ꯅꯣꯏꯒ ꯆꯪ ꯑꯁ ꯃꯥꯟꯅꯕ꯭ꯔ
ꯅꯠꯇꯤꯌꯦ ꯏꯃꯥꯟꯅꯕꯤ ꯅꯣꯏ
ꯍꯥ
ꯑꯩꯒ‌ ꯂꯩꯃꯤꯟꯅꯕ ꯅꯨꯄꯤꯗꫭ
ꯑꯥ ꯅꯋꯥ ꯐꯠꯇꯦ
ꯑꯩ ꯇꯥꯏꯌꯦ
ꯇꯥꯕ꯭ꯔ
ꯇꯥꯔꯦ ꯇꯥꯔꯦ ꯍꯧꯖꯤꯛꯇꯤ
ꯑꯩꯒ ꯂꯩꯃꯤꯟꯅꯕ ꯅꯨꯄꯤꯗꯣ
ꯍꯣꯏ ꯍꯣꯏ
ꯃꯌꯥꯝꯕ ꯍꯥꯏꯕꯅꯤ
ꯑꯌꯥ ꯑꯌꯥ
ꯇꯥꯕ꯭ꯔ
ꯑꯗꯨꯝ ꯇꯧꯔꯗꯤ ꯅꯪ ꯅꯣꯏꯅꯤ ꯌꯥꯝ ꯋꯥꯒꯅꯤꯀꯣ ꯇꯣꯛꯑꫭ ꯀꯥꯎꯅꯤꯡꯉꯥꯏꯁꯨ
ꯀꯔꯤ ꯍꯥꯏꯕꯗꯤ ꯀꯔꯤ
ꯅꯋꯥ ꯐꯠꯇꯦꯅ
ꯍꯥꯏ ꯇꯥꯏ
ꯑꯗꯨꯝ ꯋꯥ ꯑ ꯈꯔ ꯀꯩꯅꯣ ꯑ ꯑꯩ ꯍꯥꯢꯕ ꯍꯩꯇꯦ ꯈꯔ ꯊꯣꯛꯄ ꯆꯪꯔꯗꯤ ꯑꯗꯨꯝ
ꯍꯣꯏ ꯅꯣꯛꯀꯅꯨ
ꯅꯪꯒꯤ ꯃꯈꯣꯟꯗꯣ ꯑꯗꯨꯝ ꯑ ꯇꯥꯗꯦꯕꯗꯣ ꯑꯣꯏꯗꯕ ꯋꯥ ꯀꯨꯝꯕ ꯍꯥꯏꯔꯗꯤ ꯇꯥꯏꯌꯦ ꯕ ꯕ ꯒ꯭ꯌꯥꯟ ꯇꯥꯗꯦ ꯁꯦ ꯁꯦ ꯇꯥꯗꯦ
ꯇꯥꯕ꯭ꯔꯣ ꯍꯧꯖꯤꯛꯇꯤ
ꯑ ꯑꯁꯤ ꯑꯁꯤꯒꯨꯝꯕꯗꯤ ꯇꯥꯏꯌꯦꯕ
ꯑꯣ
ꯅꯪꯅ ꯄ꯭ꯂꯦ ꯇꯧꯕꯒꯤ ꯃꯥꯜꯂꯦ
ꯍꯥ
ꯑꯩ ꯌꯥ ꯌꯥꯢꯅ
ꯅꯪꯒꯤꯁꯦ ꯑꯁ ꯅꯃꯥꯟꯅꯕꯤꯁꯤꯡ ꯌꯥꯝ ꯂꯥꯡꯉꯦꯗ
ꯂꯥꯡ ꯑꯣ ꯑꯩ ꯑꯩ ꯀ꯭ꯂꯣꯖ ꯇꯧꯒꯦ ꯃꯣꯏ ꯑꯅꯤꯁꯦ ꯒ꯭ꯌꯥꯟ ꯇꯥꯗꯦ
ꯑꯉꯥꯡꯒ ꯂꯩꯃꯤꯟꯅꯕꯅꯤꯅꯀꯣ
ꯌꯥꯗꯦ ꯅꯣꯏ ꯅꯪ ꯈꯛꯇ ꯅꯠꯇꯦ
ꯎꯝ ꯑ ꯔꯨꯝ ꯑꯃꯗ ꯆꯪꯉꯁꯨ ꯐꯦꯟ ꯐꯦꯟꯒꯤ ꯃꯈꯣꯟꯅ ꯌꯥꯗꯦ ꯌꯥꯗꯦ ꯑꯗꯨꯝ ꯍꯥꯏꯌꯦ ꯒ꯭ꯌꯥꯟ ꯇꯥꯗꯦ ꯐꯦꯟ ꯂꯩꯥꯇ꯭ꯔꯗꯤ ꯂꯩꯇꯕ ꯃꯐꯝꯗꯁꯨ ꯋꯥꯌꯦ ꯍꯥ
ꯍꯥꯥ
ꯁꯥꯏꯌꯦ ꯍꯣꯏ ꯁꯥꯏꯌꯦ ꯑꯗꯨꯝ ꯌꯝꯅꯗꯤ ꯁꯥꯗꯦ ꯑꯗꯨꯁꯨ ꯐꯦꯟ ꯂꯩꯗ꯭ꯔꯗꯤ ꯅꯨꯡꯉꯥꯏꯌꯦ ꯅꯨꯡꯉꯥꯏꯌꯦ ꯇꯦꯅ ꯅꯨꯡꯉꯥꯏꯇꯕ ꯂꯩ ꯕ ꯑꯗꯨꯒꯤꯅꯤ
ꯀ꯭ꯔꯤ ꯏꯟꯁꯥꯡ ꯆꯥꯕꯅꯣ ꯉꯁꯤ
ꯑ ꯑꯈꯣꯏ ꯉꯁꯤ ꯀꯔꯤꯔꯥ ꯎꯝ ꯇꯣꯃꯦꯇꯣꯒ ꯑꯂꯨ ꯆꯥꯏ
ꯃꯥꯅꯗꯤ ꯄꯤꯗꯣ
ꯅꯣꯏ
ꯑꯩꯌꯥ ꯅꯪꯒꯤ ꯅꯦꯠꯋꯥꯛꯁꯨ ꯌꯥꯗꯦꯍꯦ ꯀꯩꯅꯣ ꯅꯣ ꯅꯣꯏꯒꯤ ꯋꯥꯏꯐꯥꯏ ꯌꯥꯝ ꯐꯠꯇꯕꯃꯥꯜꯂꯦ ꯅꯪ ꯃꯤ ꯇꯣꯞꯄꯗ ꯃꯤ ꯑꯇꯣꯞꯄꯒ ꯀꯣꯜ ꯇꯧ ꯕꯗ ꯑꯗꯨꯝ ꯍꯥꯏ ꯍꯥꯏ ꯕ ꯂꯩꯇꯕ꯭ꯔꯥ
ꯇꯥ ꯕ꯭ꯔꯣ ꯍꯜꯂꯣ ꯑꯣ
ꯍꯜꯂꯣꯑꯣ
ꯇꯥꯏꯌꯦ
ꯑꯣꯑꯣ ꯇꯥꯕ꯭ꯔꯥ
ꯇꯥꯢꯌꯦ ꯇꯥꯏꯌꯦ
ꯑꯣꯑꯣ ꯍꯣꯢ ꯑꯗꯨꯗꯤ ꯅꯣꯏ ꯍꯥꯥ ꯇꯥꯕ꯭ꯔꯣꯑꯣ ꯎꯪꯎꯪ ꯅꯣꯏ ꯑꯗꯨꯗꯤ ꯍꯌꯦꯡ ꯍꯌꯦꯡꯗꯩ ꯍꯧꯕꯅꯤ ꯍꯧꯕꯅꯤꯅ ꯔꯦꯟꯊꯤꯅꯤꯡꯉꯣꯏ ꯍꯥꯜꯂꯣ
ꯇꯥꯗꯥꯕ꯭ꯔꯥ
ꯇꯥ ꯕ꯭ꯔꯣ ꯑꯣ ꯇꯥ ꯇꯥꯏ ꯇꯥꯏꯌꯦ ꯑꯗꯨꯝ ꯂꯩꯌꯦ
ꯅꯪꯒꯤ ꯅꯪꯒꯤ ꯅꯥꯈꯣꯟ ꯇꯥꯗ꯭ꯔꯒꯥ ꯀꯩ ꯀꯔꯤ ꯉꯥꯡꯗꯣꯏꯅꯣ
ꯑꯌꯥ ꯀꯔꯤ